ꯇꯥꯕ꯭ꯔꯣ
ꯇꯥꯏꯌꯦ
ꯇ‌ꯦ ꯀꯩꯗꯧꯔꯤꯒꯦ ꯀꯩꯗꯧꯔꯤꯒꯦꯌꯨ
ꯑꯩꯋ‌ꯣ ꯍꯧꯖꯤꯛ ꯆꯠꯂꯒ ꯍꯜꯂꯛꯑꯒ ꯂꯩꯌꯦ ꯅꯪꯗꯤ
ꯑꯩꯁꯨꯅꯦ
ꯎꯝ ꯍꯨꯝ
ꯉꯁꯤꯗꯤ ꯀꯗꯥꯏ ꯆꯠꯂꯦ
ꯉꯁꯤꯗꯤ ꯑꯗꯨꯝ ꯆꯠꯇꯦꯗ ꯌꯨꯝꯗ ꯂꯩꯔꯒꯀꯣ ꯑꯗꯨꯝ ꯌꯨꯝꯗ ꯇꯧꯔꯒꯦ ꯊꯕꯛꯗꯣ ꯑꯗꯨꯝ ꯇꯧꯔ ꯂꯩꯔꯦ ꯉꯁꯤꯗꯤ ꯅꯪꯗꯤ ꯅꯪꯗꯤ
ꯑꯩꯗꯤ ꯃꯄꯥꯟꯗ ꯆꯠꯂ‌ꯦ ꯉꯁꯤꯁꯦ ꯑꯗꯨꯒꯤ ꯋꯥꯕꯅ ꯂꯣꯏꯔꯦ
ꯑꯁꯨ ꯋꯥꯔꯝꯒꯅꯤꯗꯥ ꯅꯣꯏꯁꯦ
ꯍꯣꯏ
ꯀꯅꯥ ꯀꯅꯥ ꯆꯠꯄ꯭ꯔꯣ
ꯑꯩꯔꯥ
ꯍꯣꯏ
ꯏꯃꯥꯟꯅꯕꯤꯁꯤꯡꯒ ꯆꯠꯂꯦ
ꯍꯣꯏ ꯉꯁꯤꯀꯣ ꯅꯣꯡꯗꯤ ꯆꯨ ꯑꯣ ꯅꯣꯡꯗꯤ ꯆꯨꯋ‌ꯦꯕ ꯑꯗꯣ ꯑꯁ ꯁꯥꯕꯗꯤ ꯁꯥꯥꯕꯗꯤ ꯂꯣꯏꯔꯦ
ꯑꯣ ꯑꯈꯣꯏꯗꯁꯨ ꯅꯣꯡꯗꯤ ꯆꯨꯋꯦ ꯑꯗꯨ ꯑꯣꯏ ꯆꯨꯈ꯭ꯔꯗꯤ ꯏꯪꯉꯦꯅ ꯑꯩꯈꯣꯏꯗꯤ
ꯑꯣ ꯍꯣ ꯍꯣ ꯍ‌ꯣ
ꯅꯪ ꯀꯔꯤ ꯇꯧꯔꯤꯒꯦ ꯍꯧꯖꯤꯛ
ꯑꯩ ꯍꯧꯖꯤꯛ ꯀꯦꯝꯇ ꯇꯧꯗꯦꯗ ꯍꯧꯖꯤꯛ ꯇꯨꯝ ꯆꯥꯛ ꯊꯣꯡꯒꯦꯅ ꯇꯧꯋꯦ ꯑꯇꯣꯞꯄ ꯊꯕꯛꯇꯤ ꯇꯧꯗ꯭ꯔꯤꯌꯦ
ꯀꯩ ꯏꯟꯁꯥꯡ ꯊꯣꯡꯒꯅꯤ
ꯉꯁꯤ ꯃꯥꯏꯔꯦꯟ ꯊꯣꯡꯒꯦ ꯇꯧꯋꯦ ꯅꯪꯗꯤ
ꯑꯩꯗꯤ ꯈꯣꯏ ꯎꯝ ꯃꯤꯁꯤꯡꯅ ꯂꯣꯏ ꯊꯣꯡꯉꯒ ꯂꯩꯔꯝꯃꯦ ꯑꯩꯗꯤ ꯊꯣꯡꯉꯔꯣꯏ ꯂꯣꯏꯔꯦ
ꯑꯣ
ꯋꯥ ꯉꯥꯡꯉꯨꯗꯅ ꯀꯔꯤꯅꯣ ꯇꯨꯃꯤꯟ ꯂꯩꯔꯤꯁꯤꯅꯣ
ꯑꯩꯀꯣ ꯑꯩ ꯍꯧꯖꯤꯛ ꯆꯥꯛ ꯆꯥꯃꯟꯕꯒꯤ ꯆꯥꯕ ꯑꯆꯥꯄꯣꯠ ꯈꯔ ꯆꯥꯕ ꯃꯣꯃꯣ
ꯍꯥꯎꯕ꯭ꯔꯣ
ꯎꯝ ꯍꯥꯎꯋꯦ ꯍꯥꯎꯋꯦ
ꯐꯔꯦꯅꯦ ꯍꯥꯎꯕꯨ ꯍꯥꯎꯔꯗꯤ
ꯑꯁ ꯍꯥꯏꯗꯤ ꯆꯥꯛ ꯂꯥꯝꯃꯅꯤꯅ ꯀꯣ ꯑꯗꯨꯝ ꯍꯥꯎꯕꯗꯨ ꯑꯗꯨꯝ ꯑꯣꯏꯅ ꯕꯅꯤꯗ ꯌꯥꯝ ꯍꯥꯎꯕꯩ ꯅꯠꯇꯦꯗ ꯃꯣꯏꯅ ꯁꯦꯝꯕꯗꯨ
ꯑꯣ ꯗꯨꯝ ꯆꯤꯛꯀꯟꯒꯤ ꯑꯣꯏꯕꯅꯤꯅ ꯑꯗꯨꯝ ꯍꯥꯎꯔꯝꯅꯤꯗ
ꯎꯝ
ꯅꯣꯏ ꯂꯩꯐꯝꯗ ꯀꯔꯤ ꯑꯆꯥꯄꯣꯠꯅ ꯈ꯭ꯋꯥꯏꯗꯒꯤ ꯍꯥꯎꯕ꯭ꯔꯥ
ꯁꯤꯗꯗꯤꯀꯣ ꯎꯝ ꯍꯥꯏꯗꯤ ꯎꯝ ꯃꯣꯃꯣꯅ ꯌꯥꯝ ꯍꯥꯎꯕ ꯃꯥꯜꯂꯦꯗ ꯁꯤꯗꯗꯤꯀꯣ
ꯑꯣ
ꯍꯣꯏ ꯑꯇꯣꯞꯄꯁꯨ ꯌꯥꯎꯔꫭ ꯃꯍꯥꯎ ꯎꯝ ꯍꯥꯎꯇꯕꯇꯣ ꯈꯔ ꯋꯥꯠ ꯄꯥꯠꯄꯒꯤ
ꯎꯝ
ꯈꯔ ꯋꯥꯠꯄ
ꯑꯣ
ꯆꯥꯛ ꯆꯥꯔꯕ꯭ꯔꯣ ꯅꯣꯏꯗꯤ
ꯈꯣꯏꯁꯦ ꯆꯥꯛ ꯆꯥꯗ꯭ꯔꯤꯗ ꯈꯣꯏ
ꯅꯃꯥꯟꯅꯕꯤ ꯈꯣꯏꯒ ꯂꯩꯕꯃꯤꯅ ꯍꯦ ꯅꯨꯡꯉꯥꯏꯅꯤꯅ ꯅꯪꯗꯤ
ꯍꯣꯏ ꯅꯨꯡꯉꯥꯏꯔꯦ ꯑꯁ ꯁꯨꯝ ꯔꯨꯝ ꯃꯅꯨꯡꯗ ꯁꯨꯝ ꯂꯩꯌꯦ ꯀꯌꯥꯗꯤ ꯆꯠꯊꯣꯛꯇꯦ ꯅꯪꯗꯤ ꯊꯕꯛ ꯉꯁꯤꯒꯤ ꯊꯕꯛ ꯀꯌꯥ ꯇꯧꯔꯒꯦ
ꯑꯁ ꯇꯧꯗꯦꯗ ꯑꯩ ꯉꯁꯤ ꯈꯔ ꯋꯥꯕꯀꯣ ꯇꯨꯒꯤ ꯇꯜꯂꯦꯅ ꯇꯧꯗꯕ ꯍꯥꯏꯗꯤ ꯐꯖꯅ ꯑꯩ ꯅꯨꯡꯗꯥꯡꯗꯒꯤ ꯇꯨꯝꯗꯕꯒꯤ ꯀꯣ ꯈꯔ ꯋꯥꯕ ꯑꯗꯨꯒꯤ ꯇꯟꯕ
ꯎꯝ
ꯇꯨꯝꯅꯤꯡꯉꯤꯔ ꯋꯥꯔꯝꯅꯤꯅ ꯅꯣꯏꯁꯨ ꯇꯥꯕ꯭ꯔꯣ ꯍꯜꯂꯣ